ꯀꯩꯗꯧꯔꯤꯅꯣ
ꯑꯩ ꯍꯧꯖꯤꯛ ꯍꯥꯏꯕꯗꯨꯅꯦ ꯉꯁꯥꯏꯒꯤ ꯋꯥꯔꯤꯗꯣ ꯑꯗꯨꯝ ꯁꯥꯟꯅꯁꯦ ꯑꯃꯨꯛꯀ ꯑꯣꯖꯥ ꯑꯩꯈꯣꯏꯅ ꯑꯩꯈꯣꯏꯅ ꯏꯟꯇꯔꯟꯁꯤꯞ ꯇꯧꯕ ꯀꯥꯟꯗ ꯑꯣꯖꯥ ꯃꯁꯛ ꯑ‌ꯦ ꯃꯁꯛꯇꯤ ꯐꯖꯗꯦ ꯑꯗꯨ ꯑꯣꯖꯥ ꯌꯥꯝ ꯐꯕꯗꯣ
ꯑ
ꯑꯩꯅ ꯈꯪꯅꯅꯕ ꯅꯨꯄꯥꯗ ꯍꯥꯏꯔꯦ ꯑꯗꯨꯃꯥꯏꯅ ꯍꯥꯏꯌꯦ ꯍꯥꯏꯕꯗꯣ ꯃꯥꯅ
ꯑꯥ
ꯏꯁ ꯑꯗꯨ ꯐꯔꯤꯗꯣ ꯅꯪ ꯈꯪꯕ꯭ꯔꯥꯅ ꯈꯪꯗꯔꯦ ꯑꯩ ꯃꯥꯟꯕꯒꯤꯅꯤ ꯍꯥꯏꯔꯤꯕꯅꯦ
ꯋꯥꯔꯤꯗꯣ ꯃꯥꯁꯨ
ꯇꯧꯔꯛꯄꯅꯦꯕ
ꯐꯣꯟ ꯇꯧꯔꯛꯑꯝꯕꯅꯤꯅꯦ
ꯍꯣꯏ ꯃꯥ ꯇꯧꯔꯛꯂꯝ ꯀꯩꯁꯨ ꯇꯧꯅꯗꯦ ꯃꯥ ꯋꯥꯔꯤ ꯅꯉꯣꯟꯗ ꯀꯩꯅꯣꯝꯃ ꯁꯥꯟꯅꯒꯦ ꯍꯥꯏꯅꯀ‌ꯣ ꯑꯩꯅ ꯍꯣꯏ ꯃꯉꯣꯟꯗ ꯁꯥꯎꯑꯣ ꯈꯣꯠꯂꯣ ꯍꯥꯏꯕꯅꯦꯕ
ꯑꯩ ꯀꯣꯜ ꯕꯦꯛ ꯇꯧꯗꯦ ꯀꯥꯎꯋꯦ
ꯑꯥ ꯍꯣꯔꯦꯟ ꯍꯣꯏ ꯍꯣꯔꯦꯟ ꯍꯣꯔꯦꯟ ꯑꯃꯨꯛ ꯇꯧꯋ‌ꯣꯗ ꯇꯞꯅ ꯇꯧꯋ‌ꯣ ꯃꯥ ꯉꯁꯤ ꯃꯊꯟꯇ ꯀꯩꯅꯣ ꯁꯟꯁꯥꯗꯣ
ꯑꯥ
ꯂꯧꯔꯒ ꯊꯣꯡꯉꯒ ꯆꯥꯒꯦ ꯈꯣꯠꯀꯦ ꯍꯥꯏꯅ ꯇꯧꯔ ꯂꯩꯔꯝꯕꯅꯦ ꯑꯩꯅ ꯆꯥꯎꯌ‌ꯣ ꯆꯥꯎꯌ‌ꯣ ꯁꯟ ꯒꯤ ꯃꯅꯨꯡ ꯁꯥꯔ ꯑꯩꯅ ꯃꯥ ꯆꯥꯛ ꯊꯣꯡꯕꯗꯣ ꯆꯐꯨꯗ ꯅꯠꯇꯦꯕ
ꯑꯥ
ꯀꯩꯅꯣꯝꯃ ꯃꯣꯏ ꯍꯣꯁꯇꯦꯜꯒꯤ ꯑꯣꯏꯕꯒꯤ ꯀꯩꯅꯣꯝꯃ ꯂꯩꯌꯦ
ꯑꯥ
ꯑ ꯊꯣꯡꯉꯒ ꯆꯥꯅꯤ ꯈꯣꯠꯅꯤ ꯍꯥꯏ ꯑꯗꯣ ꯑꯣ ꯑꯗꯨꯗ ꯆꯥꯒꯦ ꯍꯥꯏꯗꯤ ꯃꯨꯟꯗꯕꯣ ꯍꯥꯏꯗꯤ ꯒ꯭ꯌꯥꯁꯃꯛ ꯅꯠꯇꯕꯅꯤꯅ ꯑꯩꯅ ꯃꯨꯟꯗ꯭ꯔꯗꯤ ꯀꯩꯗꯧꯗꯣꯏꯕ ꯍꯥꯏꯅ ꯀꯨꯏꯅ ꯊꯣꯡꯉ ꯂꯣꯏꯔꯦꯗ ꯈꯣꯠꯂꯦꯗꯗꯤ ꯍꯥꯏꯔ ꯔꯝꯕꯅꯦ
ꯃꯨꯜꯂ ꯆꯥꯗꯣꯏꯅꯤ ꯀꯩꯅ‌ꯣ ꯃꯤꯁꯨ
ꯑ ꯑꯗꯨꯕꯨꯗꯤ ꯑꯗꯨꯅꯦ ꯑꯩꯁꯨ ꯃꯨꯟ ꯃꯨꯟꯕꯁꯦ ꯈꯔ ꯋꯥꯗꯧ ꯃꯥꯟꯕꯀꯣ
ꯑꯥ
ꯀꯨꯏꯅ ꯑꯩꯅ ꯈꯔꯗꯤ ꯀꯨꯏꯅ ꯊꯣꯡꯉ‌ꯣꯀ‌ꯣ ꯑꯩꯈꯣꯏꯅ ꯑ ꯌꯨꯝꯗ ꯊꯣꯡꯕꯗꯤ ꯄꯨꯡ ꯑꯃꯒꯨꯝꯕ ꯊꯣꯡꯉꯦꯅ ꯃꯥꯗꯤ ꯄꯨꯡ ꯑꯃ ꯃꯈꯥꯏꯒꯨꯝꯕ ꯊꯣꯡꯗꯔꯗꯤ ꯌꯥꯔꯣꯏꯕ ꯃꯩꯗꯨ ꯇꯞꯄꯅꯦꯕ ꯃꯣꯏꯒꯤꯗꯣ
ꯑꯥ
ꯑꯗꯨꯒꯤꯅꯦꯗ
ꯑꯩ ꯅꯉꯣꯟꯗ ꯀꯩꯅꯣꯝ ꯊꯥꯈꯤꯕꯅꯦ ꯌꯦꯡꯉꯨꯅꯦ
ꯍꯣꯏ ꯌꯦꯡꯔꯒ ꯂꯣꯏꯔꯦ
ꯅꯨꯡꯁꯤꯕꯅꯤꯅꯦ
ꯍꯣꯏ ꯇꯧꯋꯦ ꯍꯣꯏ ꯑꯩ ꯅꯍꯥꯟꯗꯣ ꯍꯧꯖꯤꯛ ꯅꯪꯅ ꯍꯥꯏꯕ ꯏꯃꯥꯟꯅꯕꯗꯣ
ꯑ
ꯅꯍꯥꯟ ꯅꯪꯅ ꯍꯥꯏꯕ ꯏꯃꯥꯟꯅꯕ ꯑꯃꯗꯣ ꯑꯩꯗꯤ ꯑꯩꯈꯣꯏ ꯑꯗꯨꯝ ꯎꯗꯤ ꯎꯅꯩꯌꯦꯕꯀꯣ ꯎꯅꯕ ꯍꯥꯏꯔꯗꯤ ꯐꯣꯟꯗ ꯑꯗꯨꯝ ꯎꯅꯕꯗꯣ
ꯑꯥ
ꯎꯅꯩꯌ‌ꯦ ꯃꯥꯁꯨ ꯑꯗꯨꯝ ꯍꯧꯖꯤꯛꯀꯥꯟꯗꯤ ꯈꯔ ꯅꯨꯡꯉꯥꯏꯔ ꯃꯥꯜꯂꯦ ꯍꯥꯏꯕꯗꯤ ꯋꯥꯈꯜ ꯅꯨꯡꯉꯥꯏꯅ ꯂꯩꯕ ꯃꯥꯜꯂꯦꯕꯀꯣ ꯑꯩ ꯑꯗꯨꯝ ꯎꯑꯦ ꯑꯩꯅ ꯅꯍꯥꯟꯗꯣ ꯑꯃꯨꯔꯛ ꯊꯥꯛꯖꯤꯟꯁꯤꯔꯗꯤ ꯈꯟꯕꯅꯦ ꯑꯗꯨꯕꯨ ꯑꯁ ꯃꯥ ꯅꯨꯡꯉꯥꯏꯅ ꯂꯩꯕꯅꯤꯅ ꯍꯥꯏ ꯑꯃꯨꯛ ꯈꯜꯂꯦꯕ ꯑꯗꯨꯕꯨ ꯍꯣꯏ ꯑꯗꯨꯝ ꯅꯨꯡꯉꯥꯏꯅ ꯂꯩꯕꯅꯤꯅ ꯍꯥꯏꯅ ꯑꯩꯅ ꯑ ꯑꯗꯨꯝ ꯇꯨꯃꯤꯟꯅ ꯂꯩꯊꯣꯛꯈ꯭ꯔꯦ ꯑꯗꯨꯕꯨ ꯑꯩꯁꯨ ꯑꯗꯨꯝ ꯅꯨꯡꯉꯥꯏꯇ꯭ꯔꯣ ꯑꯗꯨ ꯍꯣꯏ ꯍꯣꯏ ꯑꯗꯨꯒꯤ ꯅꯨꯡꯁꯤꯌꯦ ꯃꯇꯝ ꯃꯇꯝ ꯑꯃꯒꯤꯗꯣ
ꯎꯝ
ꯑꯗꯨꯒ ꯅꯣꯏꯅꯤ ꯀꯩꯅꯣꯗꯣ ꯑꯥꯔꯣꯝ ꯁ꯭ꯀꯨꯜꯒꯤ ꯀꯩꯅꯣ ꯑꯥ ꯃꯅꯨꯡꯂꯣꯝꯒꯤꯗꯣ
ꯑꯥ
ꯃꯥ ꯅꯣꯡꯃ ꯂꯥꯛꯄꯗꯣ ꯅꯤꯡꯁꯤꯡꯕꯔ‌ꯣ
ꯅꯤꯡꯁꯤꯡꯗ꯭ꯔꯗꯤ ꯀꯩꯅꯣꯅꯦ
ꯍꯥꯥ
ꯅꯤꯡꯁꯤꯡꯗꯔꯗꯤ ꯀꯩꯅꯣ
ꯑꯗꯨꯅꯦ ꯑꯗꯨꯗ ꯑꯩꯅ ꯐꯨꯠ ꯀꯥꯗꯣ
ꯑꯥ꯫
ꯑꯗꯨ ꯂꯩꯔꯤꯕꯅꯦ꯫ ꯑꯩꯅ ꯅꯍꯥꯟ ꯍꯣꯏ ꯑꯩꯅ ꯅꯍꯥꯟ ꯀꯩꯅꯣ ꯇꯧꯁꯤꯔꯥ ꯍꯥꯏꯅ ꯇꯧ ꯑꯗꯨꯝ ꯐꯣꯇꯣ ꯊꯥꯏꯅꯒꯤ ꯑꯗꯨꯝ ꯌꯦꯡꯉꯦꯕ ꯅꯨꯡꯁꯤꯌꯦ ꯍꯥꯏꯅꯀꯣ꯫
ꯑꯥ꯫
ꯑꯗꯨ ꯌꯦꯡꯕꯗ ꯎꯕ ꯋꯥꯅꯤꯗ꯫
ꯊꯥꯏꯅꯒꯤ ꯑꯃ ꯑꯩꯈꯣꯏꯅ ꯎꯝ ꯏꯃꯥꯟꯅꯕꯤ ꯑꯃ ꯍꯣꯏꯗ ꯆꯠꯄꯒꯤꯗꯣ ꯑꯗꯨ ꯅꯪ ꯊꯥꯔꯛ ꯀꯦ ꯍꯥꯏꯔꯒ ꯊꯥꯔꯛꯇ꯭ꯔꯦ꯫
ꯑꯁ ꯀꯥꯎꯔꯦ ꯍꯣꯔꯦꯟ ꯍꯣꯔꯦꯟ ꯌꯦꯡꯉ ꯑꯃꯨꯛ ꯊꯥꯔꯛꯀꯦ꯫
ꯊꯥꯔꯛꯑꯣ ꯀꯥꯎꯗꯕꯤꯗ ꯌꯦꯡꯅꯤꯡꯉꯦꯕ꯫
ꯍꯣꯏ ꯊꯥꯔꯛꯀꯦ ꯅꯨꯡꯁꯤꯍꯦ ꯏꯃꯥꯟꯅꯕꯤꯗꯨꯁꯨ ꯃꯥꯁꯨ꯫ ꯍꯧꯖꯤꯛꯀꯥꯟꯗꯤ ꯃꯥꯁꯨ ꯎꯝ ꯈꯔ ꯋꯥꯈꯜ ꯋꯥꯕ꯭ꯔꯥ ꯀꯩꯅꯣꯃ ꯀꯩꯅꯣ ꯀꯣ꯫
ꯑꯩ ꯉꯁꯥꯏꯕꯨꯗꯤ ꯋꯥ ꯋꯥꯔꯤ ꯁꯥꯕꯤꯈꯤꯕꯅꯤ꯫
ꯑꯣ꯫
ꯀꯩꯗꯧꯔꯒꯦ ꯈꯣꯠꯂꯒꯦꯅ꯫
ꯑꯣ ꯃꯥꯗꯤ ꯀꯩꯁꯨ ꯇꯧꯗꯦ ꯈꯣꯠꯇꯦꯗꯤ ꯈꯪ ꯈꯨꯝꯃꯦꯕꯀꯣ꯫ ꯅꯨꯡꯁꯤꯌꯦ ꯃꯇꯝꯗꯣ ꯍꯥꯏꯗꯤ ꯃꯇꯝꯗꯣ ꯌꯥꯝ ꯊꯨꯅꯠ ꯆꯠ ꯆꯠꯂꯦꯕ ꯑꯩꯗꯤ꯫ ꯑꯩꯈꯣꯏꯅ ꯊꯦꯡꯅꯕꯗꯣ ꯌꯦꯡꯉꯨꯅꯦ꯫ ꯃꯥꯜꯂꯦ ꯑꯗꯨꯅꯦ ꯑꯈꯣꯏꯅ ꯑꯍꯥꯟꯕ ꯂꯥꯛꯄ ꯅꯨꯃꯤꯠꯇꫭ ꯅꯤꯡꯁꯤꯡꯉꯣ꯫ ꯏꯁ꯫ ꯅꯠꯇꯦ ꯏꯀꯥꯏꯅꯕꯅꯦꯕ ꯃꯤ ꯑꯃꯗ ꯋꯥ ꯉꯥꯡꯅꯤꯉꯥꯏ꯫ ꯇꯧꯗ꯭ꯔꯣ꯫
ꯇꯧꯋꯦ꯫
ꯏꯀꯥꯏꯔꯒ ꯑꯗ ꯃꯤ ꯑꯃ ꯎꯔꯁꯨ ꯑꯁ ꯑꯩꯅ ꯏꯃꯥꯟꯅꯕꯤ ꯑꯃꯗ ꯋꯥꯔꯤ ꯍꯦꯛ ꯁꯥꯕꯅꯦ꯫ ꯑꯁ ꯊꯥꯏꯅꯒꯤ ꯑꯩꯈꯣꯏꯅ ꯐꯥꯔꯁ ꯌꯌꯥꯔ ꯀꯥꯔꯤꯉꯩꯒꯤ ꯂꯥꯏꯔꯤꯛꯇꯁꯨ ꯑꯗꯨꯝ ꯄꯥꯗ꯭ꯔꯥ ꯑꯩꯈꯣꯏꯗꯣ꯫
ꯑꯁ ꯐꯔꯁ ꯌꯦꯔꯗꯗꯤ ꯄꯥꯏꯍꯦ꯫
ꯍꯣꯏ ꯑꯗꯨꯅ ꯑꯗꯨꯒꯨꯝꯅ ꯑꯩꯈꯣꯏꯁꯦ ꯄꯥꯔ ꯂꯩꯔꯝꯃꯗꯤ ꯃꯤ ꯑꯃꯗꯤ ꯁꯣꯏꯗ꯭ꯔꯦ ꯍꯥꯏꯕ ꯑꯣꯏꯗꯣꯏꯁꯦ꯫
ꯃꯥꯅꯤ ꯑꯈꯣꯏ ꯀꯣꯂꯦꯖꯀꯤ
ꯇꯧꯕꯅꯦ ꯑꯁ ꯆꯨꯝꯃꯤꯅꯦ ꯍꯥꯏꯕ ꯁꯥꯕꯅꯦꯕ ꯃꯥꯅꯁꯨ꯫
ꯅꯠꯇ꯭ꯔꯥ꯫ ꯑꯣꯏꯗꯤ ꯑꯣꯏꯗꯣꯏꯅꯦꯕ ꯑꯗꯨ ꯃꯇꯝꯗꯤ ꯑꯈꯣꯏꯁꯨ ꯂꯥꯏꯔꯤꯛꯁꯨ ꯑꯗꯨꯝ ꯄꯥꯒꯜꯂꯦꯕꯀꯣ꯫
ꯎꯝ꯫
ꯀꯩꯗꯧꯋꯤꯅꯣ꯫
ꯀꯔꯤ ꯍꯥꯏꯕ ꯑꯩ ꯁꯥꯕꯒꯤ ꯃꯊꯛꯇ ꯂꯦꯞꯄꯒ ꯀꯩꯅꯣꯝꯃ ꯑꯗꯨꯝ ꯂꯦꯞꯄꯒ ꯌꯣꯡꯒꯨꯝꯕ ꯀꯔꯤ ꯀꯔꯤ ꯌꯦꯡꯑ ꯂꯩꯔꯤꯅꯤ꯫
ꯅꫭꯏ ꯌꯦꯡꯚꯝꯕꯨ ꯂꯩ ꯐꯩꯅꯤꯅꯦ꯫ ꯑꯩꯅ ꯌꯦꯡꯉꯤꯁꯦ ꯍꯧꯖꯤꯛ ꯏꯕꯥꯅꯤꯒꯤ ꯀꯣꯜ ꯋꯥꯔꯤ ꯁꯥꯟꯅꯕꯩꯁꯤꯗꯅꯤ ꯌꯦꯡꯉꯒ ꯂꯩꯔꯤꯁꯦ꯫
ꯑꯁ ꯑꯇꯣꯞꯄ ꯌꯦꯡꯐꯝ ꯂꯩꯇꯦ ꯍꯥꯏꯕꯗꯨꯔꯣ꯫
ꯂꯩꯇꯦ ꯅꯥꯀꯟꯗꯅ ꯖꯤꯡꯒꯔ
ꯑꯁꯦꯡꯕ꯫ ꯀꯩꯅꯣ ꯑ ꯑꯩꯅ ꯀꯩꯅꯣꯃ ꯍꯥꯏꯒꯗꯧꯕꯅꯦ ꯑ
ꯍꯥꯏꯌꫭ꯫
ꯊꯥꯏꯅ ꯑꯩꯈꯣꯏꯅꯤꯅ ꯀꯩꯅꯣ ꯆꯠꯄꯗꯣ ꯈꯪꯕ꯭ꯔꯣ
ꯀꯗꯥꯥꯏꯗ
ꯑ ꯑꯥ ꯑꯇꯣꯞꯄ ꯀꯩꯅꯣꯗ ꯄ꯭ꯔꯤꯟꯀ ꯄꯣꯁꯇꯤꯡ ꯑꯣꯏꯅ ꯆꯠꯄꯗ ꯅꯨꯡꯁꯤꯌꯦꯕ ꯏꯃꯥꯟꯅꯕꯤ ꯀ ꯍꯣꯏ ꯍꯣꯏ ꯍ ꯀꯩꯊꯦꯜꯦꯜꯔꯣꯝꯗ ꯆꯠꯇ꯭ꯔꯒ ꯑꯁ ꯅꯪꯗꯤ ꯑꯩꯈꯣꯏꯅ ꯂꯩꯕ
ꯅꯤ ꯆꯠꯂꯤꯁꯦ
ꯑꯗꯨꯅꯦ ꯑꯩ ꯑꯗꯨ
ꯑꯌꯨꯛꯇꯒ ꯉꯛꯅꯒ ꯆꯠꯇꯅ
ꯆꯥꯛ ꯆꯥꯁꯦ ꯆꯥꯛ ꯆꯥꯁꯦ ꯍꯥꯏꯔꯦ ꯆꯥꯗ꯭ꯔꯔꯤꯅꯦ ꯑꯩꯈꯣꯏꯁ ꯀꯩꯊꯦꯜꯗ ꯆꯥꯛ ꯆꯥꯁꯦ ꯍꯥꯏꯔꯒ
ꯇꯣꯈ꯭ꯔꯦꯁ
ꯀꯥꯎꯔꯦ ꯑꯗꯨ ꯆꯥꯕꯗꯤ ꯌꯥꯕꯅꯦ ꯑꯩꯈꯣꯏꯗꯣ
ꯌꯥꯝ ꯊꯤ ꯌꯥꯏꯗ
ꯅꯣꯏꯁꯨ ꯑꯃꯨꯛ ꯍꯥꯏꯔꯛꯇꯦ ꯑꯗꯨ ꯍꯣꯏ ꯑꯩꯅ ꯂꯣꯏꯔ ꯑꯩꯈꯣꯏꯅ ꯑꯁꯤꯒꯤ ꯂꯣꯏꯔꯛꯄ ꯃꯇꯝꯗꯁꯨ ꯑꯩꯅ ꯆꯥꯛ ꯄꯨꯟꯅ ꯆꯥꯥꯁꯦ ꯆꯥꯁꯦ ꯏꯃꯥꯟꯅꯕꯤ ꯑꯃꯗꯨꯅ ꯁꯪꯗꯕꯒ ꯊꯕꯛ ꯈꯔ ꯌꯥꯝꯕꯒ ꯀꯣ
ꯑꯗꯨꯅꯦ ꯅꯪꯁꯨ ꯑꯗꯨꯝ ꯇꯨꯃꯤꯟ ꯆꯠꯈ꯭ꯔꯦ ꯑꯩꯪ ꯊꯦꯡꯅꯁꯤ ꯊꯦꯡꯅꯁꯤꯗꯤ ꯍꯥꯏꯖꯕꯅꯤꯀꯣ
ꯑꯩꯗꯤ ꯑꯩꯗꯤ ꯊꯨꯅꯗꯤ ꯊꯣꯛꯀꯅꯤꯗ ꯊꯣꯛꯄꯕꯨꯗꯤ ꯍꯥꯏꯕꯗꯤ ꯑꯩꯅ ꯂꯩꯕꯁꯦ ꯌꯥꯝ ꯂꯥꯞꯄꯗꯤ ꯅꯠꯇꯦꯅ ꯑꯗꯨ ꯑꯦ ꯏꯃꯥꯇꯣꯟ ꯈꯣꯏ ꯏꯌꯥꯝꯕꯈꯣꯏ ꯑꯥ ꯑꯩꯅ ꯂꯩꯐꯝꯅ ꯑꯗꯨꯝ ꯂꯩꯌꯦꯅ
ꯑ
ꯑꯗꯨꯒꯤ ꯑꯗꯨꯕꯨꯗꯤ ꯊꯣꯛꯄꯕꯨꯗꯤ ꯑꯗꯨꯝ ꯀꯨꯝꯁꯤ ꯀꯨꯝꯍꯩꯒꯨꯝꯕ ꯀꯔꯤ ꯀꯔꯤ ꯂꯩꯕ ꯀꯥꯟꯗꯁꯨ ꯊꯣꯛꯇꯤ ꯊꯣꯛꯇꯣꯏꯅꯦꯕꯀꯣ
ꯑ
ꯑꯗꯣ ꯌꯥꯔꯗꯤ ꯑꯁꯤꯒꯤ ꯊꯥꯁꯦ ꯏꯆꯦ ꯑꯩꯈꯣꯏꯅꯤ ꯊꯣꯛꯁꯤꯔꯥ ꯈꯟꯕꯅꯦ ꯑꯗꯣ ꯂꯝꯕꯤꯗꯣ ꯈꯔ ꯆ ꯑꯄꯥ ꯅꯨꯡꯉꯥꯏꯖꯦ ꯍꯥꯏꯅꯀꯣ
ꯇꯨꯔꯗ ꯇꯥꯔꯗꯤ ꯊꯣꯛꯇꯣꯏ ꯅꯠꯇ꯭ꯔꯣ
ꯍꯣꯏ ꯑꯗꯨ ꯑꯗꯨ ꯇꯥꯔꯦ ꯑꯗꯨ ꯑꯗꯨ ꯇꯥꯔꯦ ꯊꯣꯛꯇꯣꯏꯅꯦ ꯑꯗꯨꯕꯨ ꯑꯗꯨꯗꯤ ꯇꯥꯗꯧ ꯃꯥꯟꯗꯦꯅꯗꯤ ꯍꯥꯏꯌꯦꯕ
ꯀꯃꯥꯏꯅ ꯃꯥꯟꯗ꯭ꯔꯤꯕ
ꯏꯆꯦꯅ ꯍꯥꯏꯕꯗꯣ ꯑꯩꯅ ꯑꯍꯥꯟꯕ ꯁꯤꯦꯂꯦꯛꯁꯟ ꯑꯍꯥꯟꯕ ꯑꯩꯅ ꯈꯟꯕꯗꯣ
ꯑꯥ
ꯑꯁꯤꯗꯅꯦꯕ ꯑꯩꯅ ꯂꯩꯔꯤꯕ ꯃꯐꯝꯗ ꯈꯜꯂꯦꯕ
ꯑꯗꯨꯗꯤ ꯑꯗꯨꯗ ꯇꯥꯗꯣꯏ ꯃꯥ
ꯍꯣꯏ ꯅꯪꯅꯁꯨ ꯅꯪꯁꯨ ꯑꯥꯗ ꯈꯜꯂꯝꯃꯅꯤꯀꯣ
ꯑꯩꯗꯤ ꯁꯤꯗ ꯈꯜꯂꯤ
ꯍꯣꯏ ꯑꯁꯤꯗ ꯈꯔꯗꯤꯅ ꯍꯣꯏ ꯑꯗꯨꯃꯥꯏꯅ ꯇꯧꯋꯦ ꯍꯥꯏꯕ ꯑꯗꯨꯗ ꯑꯗꯨꯗ ꯇꯥꯗ꯭ꯔꯗꯤ ꯁꯀꯦꯟ ꯑꯩꯈꯣꯏꯅ ꯑꯍꯨꯝꯔꯛ ꯈꯜꯂꯦꯅ
ꯑ
ꯑꯩꯅ ꯑꯁꯤꯅ ꯑꯃ ꯑꯍꯥꯟꯕꯅ ꯑꯁꯤꯗ ꯈꯜꯂꯦꯀꯣ
ꯑꯥ
ꯑꯗꯨ ꯑꯅꯤꯁꯨꯕꯗꯨꯅ ꯑꯩꯒꯤ ꯑꯩꯅ ꯐꯣꯟ ꯍꯦꯛ ꯇꯧꯕ ꯅꯨꯄꯥꯗꯣ ꯑꯗꯨꯗ ꯃꯐꯝꯗ ꯈꯜꯂꯦꯕ ꯑꯗꯨ ꯑꯗꯨꯅ ꯍꯦꯟꯅ ꯅꯛꯑꯦꯕꯀꯣ ꯑꯁꯤ ꯑꯅꯤꯗꯗꯤ ꯍꯣꯏ ꯑꯁꯤ ꯑꯅꯤꯗ ꯈꯟꯈ꯭ꯔꯦꯕ ꯍꯥꯏꯕꯗꯤ ꯅꯪꯅ ꯂꯩꯕ ꯃꯐꯝꯕꯨꯗꯤ ꯇꯝꯄꯥꯛꯇꯣ
ꯑ
ꯑꯗꯨꯗꯤ ꯈꯔ ꯂꯥꯞꯄ ꯍꯥꯏꯕꯗꯤ ꯃꯊꯛꯇ ꯆꯠꯇ꯭ꯔꯗꯤ ꯌꯥꯔꯣꯏꯗꯧꯔꯤꯕꯀꯣ ꯃꯊꯛ ꯆꯠꯄ ꯈꯣꯠꯄ ꯍꯥꯏꯕꯁꯤ ꯈꯔ ꯋꯥꯕ ꯈꯔ ꯊꯣꯛꯑꯅꯤꯕ
ꯑꯥ
ꯑꯗꯨꯒꯤ ꯑꯗꯨꯗꯤ ꯅꯣꯏ ꯑꯗꯨꯗ ꯇꯥꯗꯧꯗꯤ ꯃꯥꯟꯗꯤ ꯃꯥꯟꯗꯦꯀꯣ ꯃꯥꯟꯕ꯭ꯔꯣ
ꯑꯩꯈꯣꯏ ꯑꯩꯈꯣꯏꯒꯤꯗꯤ ꯃꯥꯜꯂꯦ ꯁꯤ ꯇꯥꯗꯣꯏꯕ ꯁꯤ ꯇꯥꯗ꯭ꯔꯒꯅ ꯅꯪꯅ ꯂꯩꯕ ꯃꯐꯝꯗꯨ ꯑꯗꯨ ꯇꯥꯔꯛꯑꯅꯤ
ꯍꯣꯏ ꯑꯩꯅ ꯂꯩꯕ ꯃꯐꯝ ꯇꯥꯔꯗꯤ ꯑꯩꯈꯣꯏ ꯑꯩꯈꯣꯏꯗ ꯂꯩꯕ ꯑꯗꯨꯝ ꯂꯥꯛꯈ꯭ꯔꯣ ꯍꯥꯏꯗꯤ
ꯂꯥꯛꯇꯣꯏꯅꯤ ꯑꯗꯨꯕꯨ
ꯂꯥꯛꯄ ꯌꯥꯏꯌꯦꯅ ꯍꯣꯏ ꯅꯨꯃꯤꯠ ꯑꯃꯈꯛꯀꯤꯅꯤꯅ ꯄꯨꯟꯅ ꯂꯩꯔꯦ ꯂꯣꯏꯔꯦ ꯅꯣꯏꯅ ꯁꯤꯗ ꯂꯩꯔꯤꯕ ꯑꯩꯅ ꯑꯥ ꯏꯆꯦꯒ ꯂꯩꯕꯅꯤꯅꯀꯣ ꯀꯩꯁꯨꯗꯤ ꯀꯥꯏꯗꯦ ꯊꯥꯏꯅ ꯑꯩꯈꯣꯏꯒꯤ ꯑꯩꯈꯣꯏꯒꯤ ꯑꯣꯖꯥ ꯑꯃ ꯊꯥꯈꯤꯕꯗꯣ
ꯑꯥ
ꯑꯗꯨ ꯃꯥꯅ ꯆꯠꯄꯗꯣ ꯑꯩꯅ ꯂꯩꯐꯝꯗ ꯆꯠꯄ꯭ꯔꯣ ꯑꯗꯨꯝ ꯆꯠꯄꯒꯨꯝ ꯇꯧꯋꯦ
ꯃꯥꯗꯤ ꯃꯥꯗꯤ ꯁꯤꯗ ꯁꯤꯗ ꯁꯤꯗ ꯇꯥꯏ ꯍꯥꯏꯌꯦ
ꯑꯣꯖꯥ ꯑꯃ ꯍꯧꯖꯤꯛ ꯈꯟꯈꯤꯕ ꯑꯣꯖꯥꯗꯨꯔꯣ
ꯍꯣꯏ
ꯑꯩ ꯑꯗꯨ ꯑꯣ ꯑꯗꯨ ꯑꯣꯏꯕ꯭ꯔꯥ ꯈꯪꯗꯦ ꯑꯩꯅ ꯅꯣꯡꯃ ꯑꯃ ꯇꯥꯕꯗꯨꯗꯤ ꯀꯩꯅꯣꯝꯃ ꯇꯥꯕꯒꯨꯝ ꯇꯧꯕ ꯑꯣꯖꯥꯗꯣ ꯃꯄꯥꯟꯗ ꯑꯊꯥꯕ ꯆꯠꯈꯤ ꯍꯥꯏꯅ ꯏꯃꯥꯟꯅꯕꯤ ꯑꯥ ꯃꯄꯥꯟꯗ ꯂꯩꯕꯗꯨꯅ
ꯑꯩꯁꯨ ꯇꯥꯕꯨꯗꯤ ꯇꯥꯏꯌꯦ ꯑꯗꯨꯗ ꯑꯩꯈꯣꯏꯒꯤ ꯀ꯭ꯂꯥꯁꯃꯦꯠ ꯑꯃ ꯑ ꯀꯩꯅꯣꯗ ꯑꯩꯒꯁꯨ ꯀꯩꯅꯣ ꯇꯧꯃꯤꯟꯅꯕꯗꯣ
ꯍꯣꯏ ꯍꯣꯏ ꯍꯣꯏ
ꯑꯗꯨꯗꯨꯅ ꯑꯗꯨꯗꯨꯒ ꯃꯣꯏ ꯄꯥꯎ ꯐꯥꯎꯅꯕꯅꯦꯕ ꯑꯗꯨꯗ ꯁꯤꯗ ꯇꯥꯏ ꯈꯣꯠꯂꯦ ꯍꯥꯏꯔꯛꯑꯦ ꯍꯥꯏ
ꯑꯣ ꯑꯗꯨꯝ ꯑꯗꯨ ꯑꯩꯈꯣꯏꯒꯤ ꯏꯃꯥꯟꯅꯕ ꯑꯩꯈꯣꯏ ꯇꯧꯃꯤꯟꯅꯕꯁꯤꯡꯗꯨ ꯃꯣꯏꯗꯤ ꯊꯥꯔꯣꯏ ꯖꯥꯠꯂꯥ ꯀꯃꯥꯏꯅ ꯇꯧꯖꯥꯠꯅꯣ
ꯀꯩꯅꯣꯕꯨꯗꯤ ꯊꯥꯗꯣꯏꯅꯦ ꯑꯃꯗꯣ
ꯈꯔ ꯀꯩꯅꯣ ꯁꯃꯥ ꯀꯩꯅꯣ ꯈꯔ ꯑꯩꯈꯣꯏ ꯇꯤꯟꯅꯕꯗꯣ
ꯍꯣꯏ
ꯑꯣ ꯍꯣꯏ ꯊꯥꯕꯅ ꯐꯩꯌꯦ
ꯃꯥ ꯃꯥꯗꯤ ꯅꯍꯥꯟ ꯇꯧꯈ꯭ꯔꯕꯅꯦꯕ ꯑꯗꯣ ꯑꯃꯗꯨꯗꯤ ꯇꯧꯔꯣꯏꯗꯕ ꯃꯥꯜꯂꯦ
ꯑꯣ ꯍꯣꯏ ꯑꯃꯗꯨꯁꯨ ꯅꯣꯡꯃꯥ ꯑꯗꯨꯝ ꯑꯩꯈꯣꯏꯅꯤ ꯑꯗꯨꯝ ꯑꯗꯩ ꯐꯣꯟ ꯐꯣꯟꯕꯨꯗꯤ ꯇꯧꯗꯦꯕꯀꯣ
ꯑꯥ
ꯃꯦꯁꯦꯖꯇꯗꯤ ꯇꯧꯅꯩꯌꯦ ꯃꯥꯁꯨ ꯃꯤ ꯋꯥ ꯌꯥꯝ ꯐ ꯐꯕ ꯍꯥꯏꯕꯅꯦꯕ ꯑꯩꯅ ꯅꯪꯅ ꯂꯩꯕ ꯃꯐꯝꯗꯣ ꯂꯥꯛꯀꯦ ꯈꯣꯠꯀꯦ ꯑꯩꯅ ꯍꯥꯏꯕꯅꯦꯕ ꯅꯍꯥꯟꯗꯣ
ꯎꯝ
ꯂꯥꯛꯑꯣꯅꯦ ꯂꯥꯛꯑꯣ ꯂꯥꯛ ꯑꯁꯤ ꯏꯃꯥꯟꯅꯕ ꯑꯃ ꯇꯣꯏꯅ ꯂꯥꯛꯇꯕ ꯏꯃꯥꯟꯅꯕ ꯑꯃ ꯂꯩꯌꯦ ꯍꯥꯏꯕꯗꯣ ꯃꯥ ꯐꯥꯎ ꯁꯤꯗ ꯊꯕꯛ ꯇꯧꯗꯧꯔꯦ ꯅꯣꯏꯁꯨ ꯂꯥꯛꯑꯣ ꯍꯥꯏꯕꯅꯦ ꯑꯩꯅ ꯍꯣꯏ ꯏꯃꯥꯟꯅꯕꯤ ꯑꯃ ꯑꯃ ꯃꯥ ꯅꯨꯄꯤ ꯊꯤꯈꯤꯕ ꯃꯤꯗꯣ ꯃꯥꯁꯨ ꯊꯕꯛ ꯇꯧꯒꯗꯧꯔꯤꯅꯦ ꯑꯗꯨ ꯅꯣꯏꯁꯨ ꯂꯥꯛꯑꯣ ꯈꯣꯠꯂꯣ ꯑꯩ ꯍꯥꯕ ꯀꯥꯎꯔꯛꯄꯅꯦꯕ ꯑꯩꯅ ꯍꯣꯏ ꯂꯥꯛꯀꯦ ꯑꯩꯅ ꯀꯅꯥ ꯀꯅꯥ ꯂꯥꯛꯇꯣꯏꯕ ꯍꯥꯏꯅ ꯑꯩꯅ ꯏꯃꯥꯟꯅꯕꯤ ꯑꯩꯅ ꯈꯔ ꯑꯗꯨꯝ ꯇꯣꯏꯅ ꯆꯠ ꯄꯒ ꯅꯪꯒ ꯍꯥꯏꯈ꯭ꯔꯦꯕ ꯃꯥꯅ ꯍꯣꯏ ꯂꯥꯛꯑꯣ ꯂꯥꯛꯑꯣ ꯍꯥꯏꯔ ꯑꯗꯨꯃꯥꯏꯅ ꯍꯥꯏꯔ ꯅꯣꯡꯃꯁꯨ ꯑꯩꯅ ꯀꯔꯤ ꯅꯨꯃꯤꯠ ꯇꯔꯥ ꯈꯪꯗꯦ ꯑꯣ ꯁꯟꯁꯥ ꯊꯣꯡ ꯁꯟꯁꯥ ꯉꯧꯔꯒ ꯂꯩꯕ ꯅꯨꯃꯤꯠꯇꯣ
ꯑꯥ
ꯑꯗꯨ ꯅꯨꯃꯤꯠꯇꯁꯨ ꯃꯥꯅ ꯍꯥꯏꯔꯛꯄꯅꯦ ꯁꯟꯁꯥ ꯆꯥꯕ ꯂꯥꯛꯀꯦ ꯅꯨꯡꯁꯤꯌꯦ
ꯑ ꯀꯃꯥꯏꯅꯕꯨ ꯂꯩꯔꯤꯅꯣ ꯈꯪꯗꯦꯗ ꯃꯣꯏ
ꯈꯪꯗꯦ ꯍꯣꯏ
ꯑ
ꯎ
ꯍꯥ ꯀꯃꯥꯏꯅꯕꯨ ꯂꯩꯔꯤꯕꯅꯣ ꯈꯪꯗꯦꯕ
ꯑꯗꯨꯅꯦ ꯑꯩꯅ ꯁꯟꯁꯥꯥ ꯃꯥꯅ ꯆꯥꯕ ꯂꯥꯛꯀꯦ ꯍꯥꯏꯕꯗ ꯆꯥꯕ ꯂꯥꯛꯑꯣꯅꯦ ꯍꯥꯏꯔꯦ ꯃꯥꯅ ꯑꯩꯗꯤ ꯌꯥꯝ ꯆꯥꯒꯟꯕꯅꯦ ꯂꯣꯏꯁꯤꯟꯕꯤꯔꯤꯅꯤꯗ ꯑꯩꯅ ꯅꯪ ꯂꯣꯏꯕ ꯉꯝꯃꯗꯤ ꯂꯣꯏꯁꯤꯟꯕ ꯂꯥꯛꯑꯣ ꯍꯥꯏꯕꯤꯕ
ꯀꯩꯅꯣ ꯅꯪꯒꯤ ꯇꯤꯐꯤꯟꯗꯨꯗꯤ ꯄꯤꯔꯛꯑꯕꯣ ꯀꯩꯅꯣꯗꯣ
ꯑꯥꯔꯣꯝꯒꯤꯗꯣ
ꯑꯥ
ꯄꯤꯔꯛꯇꯦꯗ ꯑꯩꯅ ꯂꯧꯈ꯭ꯔꯣ ꯍꯥꯏꯈ꯭ꯔꯦ ꯑꯩꯗꯤ ꯃꯇꯥꯡꯗꯨ ꯏꯆꯥ ꯆꯥꯟꯅꯗ꯭ꯔꯦꯕ ꯑꯗꯨ ꯇꯤꯐꯤꯟꯗꯨꯗꯤ ꯑꯗꯨ ꯇꯤꯐꯤꯟ ꯑꯥ ꯇꯤꯐꯤꯟꯗꯨꯗꯤ ꯂꯨꯄꯥ ꯆꯥꯝꯃ ꯄꯤꯕꯅꯤꯅ ꯑꯩꯈꯣꯏ ꯂꯧꯕ ꯆꯠꯄꯗꯣ
ꯃꯥꯅꯦ ꯃꯥꯅꯦ ꯀꯩꯅꯣꯗꯒꯤ ꯂꯩꯔꯛꯄꯗꯣ ꯑꯩꯈꯣꯏꯅ
ꯕꯥ ꯑꯗꯨ ꯅꯨꯃꯤꯠꯇ ꯄꯤꯕ ꯏꯟꯁꯥꯡꯗꯣ ꯈꯤꯇꯪ ꯑꯣꯏꯕ꯭ꯔꯣ ꯑꯩꯗꯤ ꯈꯜꯂꯛ ꯏꯀꯥꯏꯌꯦ
ꯑꯣꯏꯗꯦꯍꯦ ꯍꯥꯎꯁꯨ ꯍꯥꯎꯕꯅꯦ
ꯑꯣ ꯈꯤꯇꯪꯁꯨ ꯅꯠꯇꯦꯀꯣ
ꯅꯠꯇꯦ ꯀꯩꯅꯣ ꯀꯥꯏꯗꯩ ꯇꯪꯈꯥꯏꯅꯦ ꯃꯨꯛꯅꯤ ꯃꯣꯏꯗ ꯄꯤꯈ꯭ꯔꯤꯗꯣ
ꯑꯣ
ꯑ
ꯑꯗꯨ ꯑꯣꯏꯕꯒꯨꯝ ꯇꯧꯋꯦ
ꯎꯝ ꯍꯥꯎꯁꯨ ꯍꯥꯎꯕꯅꯦꯕ
ꯅꯪꯅ ꯊꯣꯡꯕꯗꯨꯣ ꯑꯩ ꯑꯃꯨꯛ ꯆꯥꯅꯤꯡꯈ꯭ꯔꯦ ꯑ ꯁꯥꯔꯒ ꯑꯩꯈꯣꯏꯅ ꯅꯠꯇꯦ ꯅꯪꯅ ꯊꯣꯡꯕꯅ ꯃꯣꯔꯣꯀ ꯈꯔꯥ ꯃꯣꯔꯣꯛ ꯈꯔ ꯁꯥꯔ ꯍꯦꯟꯅ ꯍꯥꯎꯕꯒꯨꯝ ꯇꯧꯋꯦꯕ ꯑꯩ ꯏꯆꯦꯈꯣꯏꯁꯨ ꯍꯥꯏꯔꯤꯅꯦ ꯅꯠꯇꯦ ꯑꯩꯅ ꯏꯆꯦ ꯈꯣꯏꯗ ꯍꯥꯏꯔꯝꯅꯦ ꯑꯩ ꯏꯃꯥꯟꯅꯕꯤ ꯑꯃ ꯑꯩꯅ ꯂꯨꯅ ꯇꯤꯟꯅꯕ ꯏꯃꯥꯟꯅꯕꯤꯅ ꯊꯣꯡꯕ ꯏꯟꯁꯥꯡꯗꯤ ꯇꯣꯡꯉꯥꯜꯂꯦ ꯍꯥꯏꯕꯅꯦꯕ
ꯑ
ꯀꯃꯥꯏꯅ ꯊꯣꯡꯕ꯭ꯔꯥ ꯍꯥꯏꯅ ꯈꯪꯗꯦ ꯑꯗꯨ ꯅꯪꯅ ꯍꯥꯞꯄꯗꯨ ꯆꯞ ꯃꯥꯟꯅꯗ꯭ꯔꯥ
ꯃꯥꯅꯩꯌꯦꯃꯤ ꯅꯪ